ꯑꯣ ꯇꯥꯔꯦ ꯇꯥꯔꯦ ꯑꯗꯨꯅꯦ ꯑꯗꯨꯝ ꯑꯦꯛꯖꯥꯝꯒꯤꯗꯨ ꯍꯥꯏꯗꯤ_ _ ꯂꯥꯛꯑꯗꯤ ꯑꯗꯨꯝ ꯍꯥꯏꯔꯛꯒ ꯏꯅꯥꯎꯅ ꯍꯥꯟꯅ ꯈꯪꯉꯁꯨ ꯑꯩꯅ ꯍꯥꯟꯅ ꯐꯣꯠꯁꯨ ꯊꯥꯖꯤꯟꯅꯕꯗꯨꯣ ꯇꯧꯁꯦꯕ
ꯍ ꯍꯂꯣ ꯈꯔꯗꯤ ꯑꯗꯨ ꯍꯣꯏ ꯇꯔꯥ ꯑꯍꯨꯝꯗꯤ ꯌꯦꯟꯊꯣꯛ ꯌꯥꯔꯅꯤꯅꯦ ꯑꯗꯨꯝ ꯐꯣꯝ ꯂꯥꯛꯄ ꯀꯩꯒꯤꯅꯣ ꯖꯤ ꯖꯤ ꯅ ꯍꯥꯟꯅ ꯂꯥꯛꯇꯣꯏꯔ ꯑꯦꯝ ꯇꯦ ꯍꯥꯟ ꯂꯥꯛꯇꯣꯏꯔꯥ ꯇꯣꯔ ꯌꯦꯡꯉꯒ_ _
ꯑꯦꯟ ꯄꯤ ꯑꯦꯁꯅꯗꯤ ꯍꯥꯟꯅ ꯂꯥꯛꯑꯅꯤ ꯂꯦꯁꯄꯖꯤꯗꯤ ꯑꯦꯟ ꯍꯥꯟꯒꯗꯧ ꯃꯥꯟꯗꯦ ꯑꯗꯨꯒ_ _ ꯃꯊꯪꯗ ꯖꯤꯒꯤꯒꯤ ꯂꯥꯛꯑꯗꯣꯕ ꯑꯗꯨꯃꯥꯏꯅꯗꯤ ꯑꯣꯏꯔꯅꯤ ꯂꯥꯛꯇꯤ ꯂꯥꯛꯑꯔꯅꯤ꯫ ꯑꯗꯨꯒ ꯑꯦꯟ ꯇꯤ ꯑꯦꯁꯨ ꯍꯟꯗꯛ ꯊꯥꯡꯕꯗ ꯂꯥꯛꯇꯧ ꯃꯥꯜꯂꯦ ꯖꯤ ꯗꯤꯗꯤ ꯀ ꯍꯥꯏꯁꯤꯅꯦ ꯁꯦꯞꯇꯦꯝꯕꯔ ꯑꯣꯛꯇꯣꯕꯔ ꯑꯗꯨꯋꯥꯏꯗ ꯐꯣꯝ ꯊꯥꯔꯛꯇꯣꯕ ꯃꯥꯂꯦ ꯑꯗꯣ ꯍꯌꯦꯡ ꯊꯥꯕꯗꯤ ꯖꯅꯋꯥꯔꯤ ꯅꯠꯇ꯭ꯔꯗꯤ ꯑꯦ ꯖꯅꯋꯥꯔꯤꯍꯥꯏꯖꯦ ꯐꯦꯕꯋꯥꯔꯤ ꯃꯥꯁ ꯑꯗꯨꯗ ꯊꯥꯕꯅꯦꯕ꯫
ꯎ ꯑꯦꯝ ꯄꯤ ꯑꯦꯁꯅ ꯍꯥꯏꯔꯦ ꯑꯦꯝ ꯄꯤ ꯑꯦꯁꯁꯨ ꯊꯥꯖꯤꯜꯂꯒ ꯀꯃꯥꯏ ꯀꯃꯥꯏꯅ ꯇꯧꯕꯅꯣ ꯍꯥꯏꯗꯤ ꯀꯣꯏꯁꯟ ꯇꯣꯄꯤꯛꯇꯨ ꯀꯩ ꯀꯩꯃꯥꯏ ꯌꯥꯎꯔꯔꯤꯅꯣ ꯍꯥꯏꯐꯦꯠ ꯌꯦꯡꯊꯣꯛꯎ ꯌꯥꯏꯗꯅ
ꯀꯩꯅꯣ ꯇꯧꯒ꯭ꯔꯦꯕꯨ ꯍꯥꯏꯕꯅꯦ ꯍꯟꯗꯛꯇꯤ ꯑꯦꯛꯖꯥꯝ ꯄꯦꯇ꯭ꯔꯟ ꯍꯣꯡꯉꯨꯔꯦ ꯍꯥꯏꯕ ꯀꯩꯅꯣꯝꯃ ꯍꯥꯏꯅꯦ꯫ ꯍꯥꯏꯗꯤ ꯇꯥꯏꯝ ꯁꯦꯛꯁꯟ ꯈꯥꯏꯒꯅꯤ ꯍꯥꯏꯕ ꯔꯤꯖꯅꯤꯡꯅ ꯔꯤꯖꯅꯤꯡꯅ ꯄꯨꯡ ꯁꯨꯛꯇ ꯍꯣꯇꯣꯅꯤ ꯑꯗꯩꯗꯤ ꯃꯦꯠꯁꯅ ꯄꯨꯡ ꯁꯨꯛꯇ ꯍꯣꯇꯣꯅꯤ꯫ ꯑꯗꯨꯗꯤ ꯖꯤ ꯑꯦꯁꯅ ꯄꯨꯡ ꯁꯨꯅꯤ ꯑꯗꯨꯒ ꯏꯪꯂꯤꯁꯅ ꯄꯨꯡ ꯁꯨꯛꯅꯤ ꯍꯥꯏ ꯈꯥꯏꯒꯦ ꯍꯥꯟꯅꯗꯤ ꯑꯗꯨꯝ ꯄꯨꯡ ꯑꯃ ꯑꯗꯨꯏ ꯃꯅꯨꯡꯗ ꯍꯣꯠꯅꯤꯡꯕ ꯍꯥꯏꯇꯥꯔꯦ ꯃꯦꯁꯇ ꯄꯨꯡꯈꯥꯏ ꯑꯃꯥ ꯍꯣꯠꯀꯦ ꯋꯥꯏꯅꯤ꯫ ꯃꯦꯁꯇ ꯃꯤꯅꯤꯠ ꯀꯨꯟ ꯍꯣꯠꯀꯦꯔ ꯃꯤꯅꯤꯠ ꯀꯨꯟꯊ꯭ꯔꯥ ꯍꯣꯠꯀꯦ ꯏꯌꯥꯝꯕꯗꯣ ꯍꯧꯖꯤꯛꯇꯤ ꯑꯀꯛꯅꯕ ꯃꯇꯝ ꯄꯤꯔꯃꯥꯂꯂꯦꯅꯦ ꯃꯇꯝꯁꯨ ꯑꯗꯨꯃꯥꯏꯅ ꯁꯦꯝꯃꯨꯔꯦ ꯍꯥꯏꯅꯦ꯫
ꯑꯣ ꯑꯩ ꯂꯨ ꯏꯉꯦ ꯃꯇꯝ ꯅꯪꯅꯔꯣꯏꯗ꯭ꯔꯤꯉꯩ ꯑꯗꯨꯗꯤ
ꯑꯩꯈꯣꯏꯒꯤ ꯍꯟꯒꯤ ꯃꯇꯝꯁꯦ ꯍꯌꯦ ꯖꯤ ꯑꯦꯁ ꯀꯥ ꯍꯥꯏꯗꯨꯅꯘꯤ ꯑꯃꯨꯛ ꯃꯇꯝꯗꯨ ꯌꯥꯝ ꯀꯩꯁꯨ ꯆꯉꯣꯏ ꯑꯗꯁꯨ ꯃ ꯃꯤꯅꯤꯠ_ _ ꯇꯨ ꯆꯞ ꯃꯥꯟꯅ ꯈꯥꯏꯗꯣꯛꯂꯛꯑꯅꯤ ꯃꯦꯠꯁꯇꯁꯨ ꯆꯞ ꯃꯥꯟꯅ ꯈꯥꯏꯗꯣꯛꯛꯑꯅꯤ ꯑꯗꯨꯅ ꯃꯇꯝ ꯆꯪꯗꯅꯕ ꯃꯦꯠꯁꯇꯨꯗ ꯍꯦꯟꯅ ꯊꯥꯗꯒꯦꯗꯨ ꯌꯥꯔꯣꯏꯗ꯭ꯔꯗꯤ ꯆꯞ ꯆꯞ ꯃꯥꯟꯅꯩ꯫ ꯌꯥꯗ꯭ꯔꯗꯤ ꯑꯁ ꯑꯗꯨꯗꯤ ꯂꯨꯗꯣꯏꯗꯤ ꯍꯪꯉꯁꯦ ꯀꯟꯅ ꯍꯥꯏꯗꯤ ꯄꯨꯔꯥ ꯄ꯭ꯔꯦꯛꯇꯤꯁ ꯇꯧꯕꯁꯦ ꯍꯥꯏꯗꯤ ꯍꯣꯠꯅꯕꯩ ꯆꯥꯡꯁꯤ ꯈꯔ ꯍꯦꯟꯒꯠꯇ꯭ꯔꯗꯤ ꯌꯥꯔꯔꯣꯏꯕ꯫ ꯃꯦꯠ ꯍꯣꯠꯄꯗ ꯑꯣꯏꯔꯁꯨ ꯈꯔ ꯊꯨꯗ꯭ꯔꯗꯤ ꯏꯁꯄꯤꯠ ꯌꯥꯎꯗ꯭ꯔꯗꯤ ꯂꯨꯗꯣꯏꯅꯤ ꯍꯟꯗꯛꯇꯤ
ꯧ ꯀꯣꯏꯁꯟ ꯀꯃꯥꯏ ꯀꯌꯥ ꯀꯌꯥ ꯀꯃꯥꯏ ꯀꯃꯥꯏꯅ ꯇꯧ ꯌꯥꯅꯣ ꯑꯗꯨꯕꯣ ꯀꯨꯟꯃꯉꯥ ꯆꯉꯛꯑꯣ꯫
ꯀꯩꯅꯣ ꯑ ꯖꯤ ꯗꯤ ꯒꯤꯗꯤ ꯀꯣꯏꯁꯟ ꯀꯩꯅꯣ ꯀꯣꯟ ꯀꯣꯟ꯫ ꯑꯣꯏꯗꯤꯅꯤ_ _ ꯑꯦꯝ ꯇꯤ ꯑꯦꯁꯀꯤꯁꯨ ꯑꯦꯝ ꯇꯤ ꯑꯦꯁ ꯑꯣꯟꯕ ꯑꯦꯝ ꯇꯤ ꯑꯦꯁꯁꯨ ꯑꯣꯏꯔꯝꯗꯧ ꯃꯥꯂꯦ ꯑꯦꯝ ꯇꯤ ꯑꯦꯁꯁꯨ ꯃꯥꯔꯛ ꯀꯌꯥꯏ ꯊꯥꯏꯅꯣ ꯑꯦꯝ ꯇꯤ ꯑꯦꯁ ꯗꯤ꯫ ꯈꯪꯇꯅꯤ
ꯃꯥ ꯀꯨꯟ ꯀꯨꯟꯒꯤꯗꯨ ꯃꯤꯅꯠ ꯇ꯭ꯔꯥꯉꯥ ꯇ꯭ꯔꯥꯉꯥꯗ ꯍꯣꯠꯍꯟꯗꯣꯏꯅꯦꯕ꯫ ꯀꯣꯏꯁꯟ ꯀꯨꯟ ꯀꯨꯟ ꯍꯥꯏ ꯇꯔꯦ ꯃꯍꯥꯛꯅ ꯐꯣꯔꯇꯤ ꯐꯣꯔꯇꯤ ꯀꯣꯏꯁꯟ ꯀꯩꯅꯣꯅꯦꯕ ꯖꯤ ꯃꯅꯤ ꯀꯣꯏꯁꯟ ꯑꯦꯠꯇꯤ ꯑꯗꯣ ꯃꯥꯛ ꯋꯥꯟ ꯁꯤꯛꯁꯇꯤꯒꯤꯅꯦꯕ ꯑꯗꯨꯏꯗꯣ꯫ ꯀꯣꯏꯁꯟ ꯀꯨꯟ ꯀꯨꯟꯗꯨ ꯃꯤꯅꯤꯠ ꯇꯔꯥꯉꯥꯅ ꯍꯣꯠꯇꯣꯏ ꯑꯗꯨꯅ ꯑꯁ ꯃꯇꯝꯁꯦ ꯍꯧꯖꯤ ꯗꯤꯑꯦꯁ ꯀꯨꯝꯕ ꯏꯪꯂꯤꯁꯀꯨꯝꯕꯗꯗꯤ ꯐꯕ ꯖꯤꯖꯅꯤꯡꯒ ꯃꯦꯠꯁꯀꯗꯗꯤ ꯄꯨꯔꯥ_ _ ꯃꯇꯝꯁꯤ ꯌꯥꯝ ꯄꯤꯛꯈ꯭ꯔꯦꯕ
ꯀꯣꯏꯁꯟ ꯍꯥꯏꯗꯤ ꯄꯩꯁꯗ ꯃꯗ ꯃꯥꯅꯤ ꯐ ꯦ ꯆꯥꯅꯤ
ꯑꯥ ꯀꯣꯏꯁꯟ ꯑꯃꯃꯝꯗ ꯀꯣ ꯑꯅꯤ ꯑꯣꯏꯗꯣꯏꯅꯦꯕ ꯑꯗꯨꯒ ꯀꯠ ꯑꯗꯨꯒ ꯀꯩꯅꯣꯅ_ _ ꯅꯦꯒꯦꯇꯤꯞ ꯃꯥꯔꯀꯤꯡꯗ ꯖꯤꯔꯣ ꯄꯣꯏꯟ ꯐꯥꯏꯕ ꯑꯗꯨꯃꯥꯏ ꯑꯣꯏꯗꯣꯏꯕ
ꯎ
ꯏꯁ ꯍꯥꯏ ꯇꯥꯔꯦ꯫ ꯈꯪꯗ꯭ꯔꯦꯅ ꯀꯣꯛ ꯇꯧꯤꯜꯂꯝꯕ ꯌꯥꯕ ꯅꯠꯇꯦꯕ ꯍꯥꯏꯗꯤ ꯍꯣꯏ ꯇ꯭ꯔꯥꯏꯕꯨꯗꯤ ꯆꯤꯡꯅꯕ ꯑꯃ ꯑꯅꯤꯗꯤ ꯇꯧꯔꯝꯗ ꯌꯥꯗꯕꯗꯣꯔ꯫ ꯔꯥꯠ_ _ ꯑꯂꯥꯟꯕ ꯃꯇ ꯇꯣꯝ ꯍꯥꯏꯁꯦ ꯃꯥ ꯀꯛꯈꯤꯗꯣꯏꯅꯦꯕ ꯑꯁꯨꯝꯕꯗꯩ ꯑꯗꯨꯒꯤ ꯃꯊꯛꯇ ꯇꯃꯛꯑꯣꯗꯗꯤ ꯈ꯭ꯕꯥꯏꯗꯒꯤ ꯆꯥꯏꯖꯦ ꯃꯇꯝꯖꯦ ꯫ ꯕꯦꯔꯥꯅꯦ ꯃꯌꯥꯝ ꯑꯀꯛꯅꯕ ꯃꯇꯝꯧ ꯑꯃꯥ ꯄꯤꯔꯛꯄꯁꯦ꯫ ꯍꯥꯏꯗꯤ_ _ ꯖꯦꯁꯇ ꯃꯤꯅꯤꯠ ꯇꯔꯥꯅ ꯂꯣꯏꯈ꯭ꯔꯦ ꯃꯤꯅꯤꯠ ꯃꯉꯥ ꯂꯦꯝꯕꯗꯨꯣ ꯍꯥꯟꯅꯗꯤ ꯃꯦꯁꯇꯠ ꯄ ꯌꯥꯕꯅꯦ ꯑꯗꯣ ꯍꯣꯏ ꯍꯟꯗꯛꯇꯤ ꯌꯥꯔꯏꯗ꯭ꯔꯤꯅꯦꯕ ꯑꯗꯨꯝ ꯉꯥꯏꯅ ꯂꯩꯗꯣꯏꯅꯦꯕ ꯑꯗꯨꯒ ꯕꯦꯁ ꯑꯃꯃꯨꯛ ꯍꯣꯠꯇꯣꯏꯅꯦꯕ ꯑꯗꯨꯅ ꯈꯪꯗꯦ ꯀꯣꯏꯁꯟꯅ ꯀꯃꯥꯏꯅ ꯇꯧꯔꯛꯇꯣꯏꯅꯣ ꯑꯗꯨ ꯁꯨꯝ ꯑꯣꯖꯥ ꯁꯨꯝ ꯃꯤꯅꯒ ꯍꯥꯏꯅꯕꯗꯗꯤ_ _ ꯑꯃꯥꯏꯅ ꯃꯇꯝꯗꯨ ꯄꯤꯔꯥ ꯑꯝꯅꯤꯅ ꯀꯣꯏꯁꯟꯗꯤ ꯀꯩꯁꯨ ꯌꯥꯝꯅ ꯂꯧꯔꯛꯇꯧ ꯃꯥꯟꯗꯦ ꯀꯥꯏꯗꯤ ꯍꯥꯏꯅꯩ ꯑꯗꯩꯗꯤ ꯀꯠ ꯑꯣꯐꯁꯨ ꯅꯦꯝꯃꯛꯄ ꯌꯥꯕꯒꯤ ꯃꯑꯣꯡꯗꯤ ꯍꯥꯏꯅꯔꯤ ꯈꯪꯗꯦ ꯀꯃꯥꯏꯅ ꯇꯧꯗꯣꯏꯅꯣ ꯑꯩꯈꯣꯏ ꯃꯇꯝꯗꯅ ꯈꯣꯏ ꯒ꯭ꯌꯥꯟ ꯇꯥꯗꯦ ꯅꯪꯑꯦ ꯅꯪꯖꯨ ꯅꯪꯉꯣꯏ ꯑꯩ ꯖꯨꯅꯤꯌꯥꯗ ꯑꯗꯨꯅ ꯍꯥꯏꯅꯩꯀꯠ ꯑꯣꯐꯇꯤ ꯅꯦꯝꯃꯛ ꯑꯅꯦꯅ ꯍꯔꯥ__
ꯈꯪꯗꯦ ꯇꯧꯔꯤꯁꯦ ꯑꯇꯣꯞꯄ ꯁꯤ ꯑꯦꯛꯖꯥꯝ ꯑꯃꯨꯛ ꯈꯟꯒꯗ꯭ꯔꯥ ꯀꯣꯂꯦꯖꯀꯤ ꯑꯃꯨꯛ ꯈꯟꯅꯗ꯭ꯥꯔ ꯒ꯭ꯌꯥꯟꯒ ꯇꯥꯗ꯭ꯔꯦꯗ ꯀꯣꯂꯦꯖꯀꯤꯁꯨ ꯇꯧꯔꯤꯁꯤꯅ ꯑꯃꯨꯛ ꯈꯔꯒ ꯆꯦꯛꯁꯤꯜꯂꯕꯅꯦ
ꯆꯦꯛꯁꯤꯜꯂꯦ ꯂꯥꯏꯔꯤꯛꯄꯥꯗ ꯌꯥꯔꯔꯣꯏ ꯁꯦꯟꯇꯔ ꯇꯧꯔꯦ ꯑꯇꯣꯞꯄꯗ ꯇꯥꯈ꯭ꯔꯦ ꯑꯗꯩꯗꯤ ꯏꯁ ꯀꯣꯂꯦꯁꯀ ꯀꯥꯗ꯭ꯔꯗꯤ ꯅꯣꯁ ꯅꯨꯡ ꯂꯧꯗꯅ ꯈꯔ ꯄꯥꯈꯣꯠ__ ꯇꯧꯗ꯭ꯔꯗꯤ ꯑꯩꯗꯤ ꯄꯨꯔꯥ ꯁꯨꯝ ꯀꯨꯏꯔ ꯀꯨꯏꯔ ꯂꯨꯆꯤꯜꯂꯕ ꯍꯦꯟꯖꯤꯜꯂꯛꯑꯦ ꯍꯥꯏꯗꯣ ꯍꯥꯟꯅꯗꯤ ꯀꯣꯂꯦꯖ ꯀꯥꯕꯁꯤ ꯂꯥꯏ ꯈꯣꯠꯂꯤ ꯇꯧꯔꯝꯃꯤ ꯍꯧꯖꯤꯛꯀꯥꯟꯁꯤꯗꯤ ꯌꯥꯔꯣꯏꯗ꯭ꯔꯨꯝꯅꯤ
ꯈꯪꯗ꯭ꯔꯦ ꯇꯧꯔꯤꯁꯤ
ꯒ꯭ꯌꯥꯟ ꯇꯥꯗꯦ ꯑꯗꯨꯅꯤ
ꯁꯨꯝ ꯁꯨꯝ ꯂꯨꯈꯠꯂꯛꯏ ꯁꯨꯝ ꯁꯨꯝ ꯂꯨꯈꯠꯂꯛꯏ
ꯑꯩꯁꯨ ꯁꯨꯝ ꯁꯨꯝ ꯂꯨꯁꯤꯜꯂꯛꯑꯦ ꯂꯥꯏꯔꯤꯛꯇ ꯊꯨꯅ ꯊꯕꯛ ꯑꯃ ꯇꯧꯍꯧꯅꯕ ꯍꯣꯠꯅꯕ ꯅꯠꯇ꯭ꯔꯗꯤ ꯑꯗꯨꯅ ꯍꯦꯟꯅ ꯆꯍꯤ ꯁꯨꯝ ꯁꯨꯝ ꯁꯥꯡꯅꯔꯤ ꯃꯩ ꯂꯨꯁꯤꯜꯂꯛꯄꯁꯤ ꯁꯨꯝꯁꯨꯝ ꯍꯦꯟꯖꯤꯜꯂꯛꯇꯣꯏꯅꯦꯕ ꯍꯥꯏꯗꯤ ꯀꯝꯄꯤꯇꯤꯇꯤꯞ ꯑꯣꯏꯕꯗꯤ ꯁꯨꯝ ꯁꯨꯝ ꯍꯦꯟꯖꯤꯜꯂꯛꯀꯅꯤ ꯊꯤ ꯃꯤ ꯃꯌꯥꯝ ꯑꯃ ꯇ꯭ꯔꯥꯏ ꯇꯧꯅꯔꯛꯄꯅꯤꯅ ꯄꯥꯝꯅꯔꯛꯄꯅꯤꯅ ꯈꯪꯗꯦ ꯂꯨꯁꯤꯟꯕꯁꯤ ꯁꯨꯝꯁꯨꯝ ꯍꯦꯟꯒꯠꯂꯛꯇꯣꯏꯅꯤ ꯑꯗꯨꯅ ꯐꯠ ꯌꯥꯔꯤꯉꯩꯖꯤꯗ ꯇꯧꯍꯧꯅꯕ ꯍꯣꯠꯅꯗ꯭ꯔꯗꯤꯕ ꯑꯁ ꯃꯊꯥ ꯁꯥꯗꯣꯏꯅꯤ
ꯑꯦ ꯀꯩ ꯀꯩꯅꯣ ꯇ꯭ꯋꯦꯂꯐ ꯂꯣꯏꯔ ꯀꯩ ꯇꯝꯗꯣꯏꯅꯣ ꯈꯣꯠꯇꯣꯏꯅꯣ ꯍꯥꯏ ꯀꯥꯟꯗ ꯑꯦ ꯅꯤꯠ ꯊꯥꯅꯤ ꯖꯤ ꯊꯥꯅꯤ ꯍꯥꯏꯅꯔꯝꯃꯦꯕ ꯍꯧꯖꯤꯛꯅ ꯑꯃꯨꯛ ꯃꯤ ꯃꯈꯩꯁꯦ ꯁꯦꯁ ꯁꯦꯁ ꯁꯤꯗ ꯑꯃꯨꯛ ꯂꯣꯏꯅ ꯑꯣꯟꯗꯔꯛꯄꯒꯨꯝ ꯇꯧꯋꯦ ꯇꯧꯔꯤꯁꯦ
ꯎꯝ ꯗꯤꯁꯤꯁꯁꯤꯅ ꯍꯥꯏꯠ ꯀꯩꯅꯣ ꯇꯧꯕ ꯍꯥꯏꯇꯥꯔꯦ ꯑꯦꯛꯖꯥꯝ ꯈꯟꯒ꯭ꯔꯗꯤ ꯊꯕꯛꯇꯣ ꯈꯔ ꯍꯣꯠꯅꯔꯗꯤ ꯊꯕꯛ ꯊꯨꯅ ꯐꯪꯕ ꯍꯥꯏꯇꯥꯔꯦ ꯃꯥꯅ ꯑꯗꯨꯝ ꯑꯗꯩꯗꯤ ꯑꯗꯨꯝ ꯇꯣꯂꯣꯞꯁꯨ ꯑꯗꯨꯝ ꯆꯥꯎꯔꯦ ꯍꯧꯖꯤꯛ ꯑꯦꯠ ꯄꯦ ꯀꯃꯤꯁꯟ ꯂꯥꯛꯑꯕꯅꯤꯅ ꯑꯗꯨꯝ ꯇꯣꯂꯣꯞꯁꯨ ꯑꯗꯨꯝ ꯖꯤꯗꯤꯌꯥꯕ ꯑꯗꯨꯝ ꯁꯚꯦꯟꯇꯤ ꯑꯩꯠꯇꯤ ꯌꯧꯔꯛꯑꯗꯣꯏꯅꯤ ꯆꯪꯕꯒꯗꯣꯏꯅꯤ ꯄꯩꯁꯥꯗꯨ ꯆꯥꯎꯋꯦ ꯑꯗꯨꯅ ꯑꯗꯨꯅ ꯃꯤ ꯃꯈꯩꯁꯦ ꯂꯣꯏꯅ ꯖꯤ ꯖꯤꯗ ꯀꯩꯗ ꯇ꯭ꯔꯥꯏ ꯇꯧꯔꯨꯔꯦ ꯄꯥꯝꯅꯔꯝꯕꯗꯕ ꯈꯩꯁꯨ ꯇꯧꯈꯠꯅꯔꯛꯄꯅꯤꯅ ꯃꯤꯁꯦ ꯃꯤ ꯌꯥꯝꯅ ꯊꯥꯔꯤꯉꯩ ꯑꯗꯅꯦ ꯂꯧꯕꯒꯤ ꯆꯥꯡꯗꯤ ꯌꯥꯝ ꯂꯧꯕ ꯅꯠꯇꯦ ꯃꯤꯗꯤ ꯊꯥꯕꯁꯤ ꯁꯨꯨꯝꯁꯨꯝ ꯍꯦꯟꯒꯠꯂꯛꯏꯝꯅꯤ ꯑꯗꯨꯅ ꯑꯗꯩ ꯆꯍꯤ ꯆꯍꯤꯒꯤꯁꯨ ꯁꯨꯝ ꯀꯝꯄꯤꯇꯤꯇꯤꯞ ꯑꯣꯏꯕ ꯍꯦꯟꯒꯠꯂꯛꯄꯅꯤꯅ ꯁꯨꯝ ꯂꯨꯈꯠꯂꯛꯇꯣꯏꯅꯦꯕ ꯀꯣꯏꯁꯟ ꯁꯦꯝꯕꯗ ꯑꯣꯏꯔꯁꯨ ꯑꯗꯩꯗꯤ ꯀꯠ ꯑꯣꯐ ꯃꯥꯔꯛꯇꯨ ꯁꯚꯦꯟꯇꯤ ꯑꯣꯏꯔꯝꯃꯤꯗꯨ ꯆꯍꯤ ꯆꯍꯤꯒꯤ ꯍꯦꯟꯒꯠꯂꯛꯇꯣꯏꯅꯦ ꯁꯨꯝ ꯁꯨꯝ ꯍꯦꯟꯒꯠꯂꯛꯄꯅꯤꯅ ꯁꯨꯝ ꯁꯨꯝ ꯀꯨꯏꯖꯤꯜꯂꯛꯇꯣꯏꯅꯤ ꯑꯗꯨꯅ ꯑꯃꯨꯛ ꯊꯥꯔꯤꯉꯩꯗ ꯈꯟꯅꯕ ꯐꯅ ꯍꯣꯠꯅꯕ ꯇꯧꯍꯧꯗ꯭ꯔꯔꯤꯅꯤꯅꯦ ꯑ ꯍꯧꯖꯤꯛꯀꯥꯟꯁꯤ ꯊꯕꯛ ꯇꯧꯗꯍꯧꯗ꯭ꯔꯗꯤ ꯂꯨꯗꯣꯔꯦꯕꯤꯡ ꯃꯁꯤ ꯄꯩꯁꯥ ꯇꯥꯐꯝ ꯈꯣꯠꯐꯝꯗ ꯋꯥꯕꯅꯦ ꯑꯗꯨ ꯃꯅꯤꯄꯨꯔꯅ ꯏꯔꯥꯡ ꯑꯃꯨꯛ ꯇꯧ ꯀꯣꯚꯤꯠ ꯑꯃꯨꯛ ꯇꯧ ꯁꯨꯝ ꯇꯧ ꯂꯩꯕꯅꯦ ꯑꯗꯨꯅ ꯄꯨꯔꯥ ꯂ
ꯑꯗꯨꯅꯦ ꯃꯤꯍꯩꯁꯤꯦ ꯀꯣꯚꯤꯠ ꯃꯇꯝꯗ ꯈꯔ ꯅꯨꯡ ꯍꯥꯏꯥꯏꯅ ꯂꯩꯕ ꯃꯇꯝꯁꯤꯗꯨ
ꯎꯝ
ꯍꯥꯏꯗꯤ ꯄꯩꯖꯥ ꯍꯥꯏ ꯈꯣꯠꯄꯤ ꯑꯗꯨꯅ ꯀꯩ ꯍꯥꯏ ꯊꯣꯛꯈꯤꯗ ꯍꯥꯏꯗꯤ ꯀꯩꯅ ꯇꯧꯔꯨꯈꯤꯗꯨꯃ ꯃꯈꯩꯁꯨ ꯑꯃꯨꯛ ꯋꯥꯅ ꯂꯩꯕ ꯃꯇꯝꯗ ꯅ ꯑꯃꯨꯛ ꯏꯔꯥꯡ ꯇꯧꯁꯤꯜꯂꯦ ꯑꯃꯨꯛ ꯀꯩ ꯍꯦꯟꯅ ꯋꯥꯅꯍꯜꯂꯦ ꯄꯩꯁꯥ ꯇꯝꯉꯅꯕꯁꯨ ꯈꯪꯅꯗ꯭ꯔꯦ ꯃꯤ ꯃꯣꯏꯁꯦ ꯈꯪ ꯉꯥꯎꯁꯟꯅꯕ ꯍꯥꯏꯗꯨꯣ ꯑꯣꯏꯔꯦꯕ ꯍꯥꯏꯗꯤ ꯍꯥꯟꯗꯤ ꯍꯥꯏꯗꯤ ꯏꯔꯥꯡ ꯂꯩꯇ꯭ꯔꯤꯉꯩꯗ ꯃꯣꯔꯦ ꯆꯠꯄ ꯑꯗꯒꯤ ꯑꯗꯨꯝ ꯑꯇꯣꯞꯄ ꯍꯥꯏꯗꯤ ꯀꯩ ꯂꯝꯄꯥꯛꯒꯤ ꯄꯣꯛꯄꯁꯤꯡꯁꯤꯁꯨ ꯑꯗꯨꯝ ꯅꯨꯡꯉꯥꯏꯔꯝꯃꯤꯗꯅ ꯑꯃꯨꯛ ꯍꯣꯏ ꯍꯨꯖꯤꯛ ꯄꯨ ꯄꯨꯁꯤꯜꯂꯛꯦ ꯍꯧꯨꯖꯤꯛꯇ ꯑꯃꯨꯛ ꯈꯤꯇꯪ ꯏꯁꯤ ꯇꯥꯟꯟꯅꯔꯛꯏꯅ ꯏꯔꯥꯡꯅꯔꯅꯤꯅ ꯑꯗꯩ ꯃꯣꯔꯦꯒ ꯆꯠꯇ꯭ꯔꯦ
ꯆꯠꯇ꯭ꯔꯦ ꯑꯗꯨꯅꯤ
ꯄꯩꯁꯥ ꯊꯣꯛꯐꯝꯁꯤ ꯋꯥꯥꯏꯁꯤꯜꯂꯦꯕ
ꯋꯥꯁꯤꯜꯂꯦ ꯑꯗꯨꯅꯤ ꯍꯔ ꯀꯨꯝꯍꯩ ꯌꯥꯝ ꯂꯥꯛꯄꯅ ꯄꯩꯁꯥꯗꯨ ꯂꯩꯇ꯭ꯔꯗꯤ ꯀꯣꯏꯕ ꯂꯥꯡꯕꯗꯨ ꯆꯠꯅꯤꯡꯗ꯭ꯔꯦ ꯄꯩꯁꯥ ꯇꯤꯡꯕꯅꯤꯅ
ꯑꯗꯨꯅꯦ ꯇꯧꯔꯤꯁꯦ ꯀꯣꯏꯕ ꯂꯥꯡꯕꯒꯤ ꯋꯥꯈꯜꯅ ꯆꯪꯗ꯭ꯔꯕ ꯄꯣꯠꯂꯤ ꯃꯌꯥꯝ ꯑꯃ ꯂꯩꯇꯕꯕꯁꯤꯅꯗꯤ ꯀꯔ ꯍꯥꯏꯔ ꯑꯩꯣꯏꯏꯪꯕ ꯑꯃꯇ ꯐꯥꯎꯗ꯭ꯔꯤꯉꯗꯤ
ꯐꯥꯎꯗ꯭ꯔꯅꯤ ꯄꯩꯁꯥꯗꯨ ꯂꯩꯔꯤꯌꯦ ꯑꯗꯨ ꯆꯠꯂꯨꯁꯤ ꯑꯗꯥ ꯆꯠꯂꯨꯁꯤ ꯍꯥꯏꯕꯗ ꯄꯩꯁꯥꯗꯨ ꯂꯩꯇ ꯌꯥꯗ꯭ꯔꯦ ꯒꯥꯔꯤ ꯊꯥꯎꯗ ꯍꯥꯜꯂꯁꯨ ꯀꯩꯅꯣꯝꯇ ꯆꯥꯔꯁꯨ ꯄꯩꯁꯥꯗꯨ ꯂꯩꯇꯗꯤ ꯌꯥꯗ꯭ꯔꯦ ꯑꯗꯩꯗꯤ ꯐꯤꯔꯣꯜ ꯍꯥꯏꯗꯤ ꯁꯨꯝ ꯀꯣꯏꯕ ꯆꯠꯊꯣꯛꯄ ꯍꯥꯏꯁꯤꯅꯕꯨ ꯐꯤꯔꯣꯜ ꯑꯅꯥꯟꯕ ꯁꯦꯠꯅꯤ ꯐꯤꯔꯣꯜ ꯑꯝꯇ ꯂꯩꯔꯁꯨ ꯑꯥ ꯌꯧꯋꯦ ꯑꯗꯨ ꯄꯩꯁꯥꯗꯨ ꯂꯩꯇ꯭ꯔꯗꯤ ꯀꯥꯏꯗ ꯂꯩꯔꯨꯅꯤ ꯌꯨꯝꯗꯒꯤꯩ ꯂꯧꯕꯁꯨ ꯅꯨꯡꯉꯥꯏꯕ ꯅꯠꯇꯦ ꯎꯝ ꯍꯥꯏꯁ
ꯍꯥꯏꯗꯤ ꯊꯋꯥꯏ ꯑꯉꯥꯡ ꯑꯣꯏ ꯃꯇꯝꯗ ꯑꯦ ꯏꯃ ꯀꯩꯅ ꯁꯤꯕꯤꯌꯨ ꯁꯤꯕꯤꯌꯨ ꯍꯥꯏꯕ ꯌꯥ ꯑꯩꯗꯤ ꯆꯥꯎꯔꯥꯛꯃꯦ ꯑꯗꯨꯃꯥꯏ ꯍꯥꯏꯔꯤꯁꯦ ꯏꯀꯥꯏꯒꯨꯝꯁꯨ ꯇꯧ
ꯑ
ꯇ ꯀꯅꯦ ꯋꯥꯈꯩ ꯖꯒꯥ ꯌꯥꯝꯨ ꯈꯜꯂꯤꯗꯦ ꯀꯌꯥ ꯊꯣꯛꯁꯤꯜꯗꯕ ꯄꯩꯁꯥ ꯄꯥꯏꯗꯕ ꯀꯌꯥ ꯊꯣꯛꯇꯕ ꯀꯣꯛꯁꯤ ꯍꯥꯏꯗꯤ ꯅ ꯌꯥꯗ꯭ꯔꯦꯕ ꯁꯨꯝ ꯈꯟꯕꯅꯦ ꯍꯥꯏꯇꯥꯔꯦ ꯁꯤ ꯇꯧꯁꯤꯔꯥꯥꯏꯅ ꯈꯜꯂꯦ ꯑꯗꯨꯁꯨ ꯍꯥꯏ ꯑꯗꯨ ꯑꯦ ꯁꯤ ꯑꯩ ꯊꯕꯛ ꯀꯔꯝ ꯇꯧꯒ ꯁꯤ ꯀꯩ ꯑꯣꯏ ꯌꯥꯔꯗꯕ ꯌꯥꯏ ꯃꯣꯏ ꯏꯔꯥꯡ ꯊꯥꯕꯒꯤ ꯋꯥꯈꯜꯗ ꯑꯃ ꯂꯩꯅꯤ ꯏꯔꯥꯡ ꯊꯥꯕꯁꯤ ꯑꯃꯨꯛ ꯀꯣꯆꯤꯡ ꯇꯧꯕꯒꯤ ꯈꯣꯠꯄꯒꯤ ꯃꯤ ꯆꯪꯉꯤꯗꯅ
ꯎꯝ
ꯍꯅ ꯑꯃꯨꯛ ꯀꯟꯒ ꯇꯧꯔꯤꯁꯦ ꯑꯩꯁ ꯌꯥꯝ ꯈꯪꯉꯦ
ꯍꯧꯖꯤꯛꯁꯤ ꯌꯥꯝ ꯈꯪꯗ꯭ꯔꯦꯅ ꯍꯤꯡꯕꯗ ꯄꯩꯁꯥ ꯍꯥꯏꯗꯤ ꯄꯩꯁꯥ ꯄꯨꯐꯝ ꯂꯥꯛꯐꯝꯁꯨ ꯀꯔꯤꯝ ꯂꯩꯅꯗꯕꯤꯅꯦ ꯑꯗꯩꯗꯤ ꯍꯪꯉꯨꯔꯁꯨ ꯍꯧꯖꯤꯛꯇꯤ ꯄꯣꯠ ꯊꯝꯗ꯭ꯔꯗꯤ ꯄꯤꯅꯤꯡꯗꯕ ꯈꯣꯠꯅꯤꯡꯗꯕ ꯑꯗꯨꯅ ꯌꯥꯝ ꯂꯨꯔꯦꯕ ꯑꯗꯨ ꯄꯩꯁꯥ ꯊꯣꯛꯇꯕ ꯁꯨꯡꯌꯥ ꯌꯥꯗ꯭ꯔꯕꯅꯦ ꯍꯧꯖꯤꯣꯏ ꯃꯇꯝꯁꯦ ꯍꯥꯏꯗꯤ ꯀꯩꯅꯣꯝꯃ ꯅꯥꯔꯛ ꯌꯦꯛꯂꯛꯑꯦ ꯄꯩꯁꯥ ꯉꯥꯛꯇꯅꯤ ꯑꯗꯩ ꯄꯨꯐꯝ ꯂꯥꯛꯐꯝꯁꯨ ꯂꯩꯇꯒꯨꯝ ꯇꯧ ꯑꯗꯨ ꯏꯁꯥ ꯄꯩꯁꯥꯗ ꯊꯣꯛꯆꯔꯒ ꯂꯩꯔꯗꯤ ꯅꯠꯇ꯭ꯔꯥ ꯑꯦ ꯊꯕꯛꯇꯨꯃ ꯇꯧꯕ ꯑꯣꯏꯔꯗꯤ ꯑꯦ ꯑꯩ ꯊꯕꯛꯇꯨꯃ ꯇꯧꯔꯀꯥꯟꯗ ꯄꯩꯁꯥꯗꯨ ꯍꯟꯖꯤꯟꯒꯦ ꯈꯣꯠꯆꯤꯟꯒꯦ ꯍꯥꯏꯔꯒ ꯄꯩꯁꯥ ꯍꯥꯏꯗꯤ ꯄꯣꯛꯐꯝ ꯐꯪꯐꯝꯗ ꯑꯣꯏꯁꯨ ꯂꯩꯗꯣꯏꯅꯦꯕ ꯀꯔꯤꯝ ꯇꯧꯗ꯭ꯔꯗꯤ ꯃꯤꯅꯁꯨ ꯄꯩꯁꯥ ꯄꯤꯅꯤꯡꯗꯦꯕ ꯍꯧꯖꯤꯛꯇꯤ
ꯈꯪꯗꯦ ꯇꯧꯃꯤꯁꯤ ꯌꯥꯗ ꯇꯧꯃꯤꯁꯤ ꯄꯩꯁꯥ ꯄꯨꯏ ꯍꯥꯏꯔꯁꯨ ꯍꯧꯖꯤꯛꯇꯤ ꯃꯤꯁꯨ ꯃꯌꯥꯝꯅ ꯂꯣꯏꯅ ꯋꯥꯅꯔꯝꯃꯤꯅ ꯀꯩ ꯇꯧꯔꯗꯦ ꯄꯨꯒꯦꯅ ꯐꯕ ꯐꯪꯗꯦ ꯍꯣꯏ ꯄꯨ ꯐꯪꯉꯦ ꯈꯜꯂꯔꯦ ꯍꯥꯏꯗꯣ ꯄꯣꯠ ꯊꯝꯗꯗꯤ ꯌꯥꯗꯕ ꯑꯃ ꯇꯧ ꯑ ꯌꯥꯝ ꯁꯦ
ꯍꯥꯅꯤ ꯍꯧꯖꯤꯛ ꯃꯇꯝꯁꯦ ꯑꯗꯨ ꯈꯪꯗꯦ ꯀꯔꯤꯕꯨ ꯇꯧꯔꯒ ꯐꯪꯗꯣꯏꯅꯣ ꯁꯨꯃꯥꯏꯅ ꯇꯥꯟꯗꯣꯏꯅꯣ ꯑꯪꯒꯥꯥꯡꯝꯗꯖꯤ ꯂꯩꯔꯤꯁꯤ ꯑꯗ ꯍꯧꯖꯤꯛ ꯍꯧꯖꯤꯛꯀꯤ ꯀꯩ ꯀꯩ ꯇꯧꯕ ꯌꯥꯒꯦ ꯑꯗꯨ ꯈꯪꯕꯗꯤ ꯈꯔ ꯇꯥꯛꯍꯧꯅꯤ ꯍꯧꯖꯤꯛ ꯍꯥꯏꯩꯗꯤ ꯂꯩꯗꯅ ꯍꯧꯖꯤꯛ ꯁꯨꯝ ꯊꯕꯛꯀꯨꯝꯕ ꯁꯨꯕ ꯌꯥꯕꯒꯨꯝꯕ ꯈꯪꯕ ꯂꯩꯕ꯭ꯔꯣ
ꯎ ꯍꯥꯏ ꯊꯔꯤ ꯎꯝ